ꯇꯥꯔꯕꯣ
ꯇꯥꯏꯦ
ꯀꯦꯗꯣꯔꯃꯤꯅꯥ
ꯑꯁ ꯍꯤꯞ ꯍꯤꯞꯄꯝꯕꯅꯤꯗ ꯇꯨꯝꯅꯤꯡꯉꯦꯅ
ꯇꯥꯗꯣ
ꯇꯥꯏꯌꯦ ꯇꯥꯗ꯭ꯔꯣ ꯑꯣꯏꯒꯤꯗꯣ
ꯇꯥꯔꯦ ꯇꯥꯔꯦ ꯍꯧꯖꯤꯛꯇ ꯇꯥꯔꯦ ꯀꯩꯗꯧꯔꯃꯤꯅꯣ
ꯏꯄꯝꯕꯅꯦ
ꯎꯝ
ꯁꯥꯕꯁꯤꯗ
ꯁꯥꯏꯕ ꯐꯖꯅ ꯁꯥꯏꯕ ꯉꯁꯤꯗꯤꯕ ꯅꯣꯡ ꯆꯨꯔꯛꯀꯗ꯭ꯔꯥ ꯈꯪꯗꯦ
ꯆꯨꯔꯣꯛ ꯇꯧ ꯃꯥꯜꯂ ꯅꯨꯡꯁꯤꯠ ꯈꯔ ꯁꯤꯠꯄ ꯍꯧꯔꯦ
ꯃꯔꯤꯁꯨ ꯈꯔ ꯃꯝꯁꯤꯜꯂꯦ ꯁꯤꯂꯛ ꯅꯣꯡ ꯇꯥꯔꯛ ꯃꯇꯧ ꯃꯥꯜꯂꯦ ꯉꯁꯤꯗꯤ
ꯇꯥꯔꯛꯀꯅꯤ ꯇꯥꯔꯛꯀꯅꯤ ꯍꯣꯔꯦꯟ ꯅꯠꯇ꯭ꯔꯥ ꯍꯌꯦꯡ ꯇꯥꯔꯛꯇꯧ ꯃꯥꯜꯜꯂꯤꯦ
ꯑꯩꯗꯤ ꯅꯨꯡꯁꯥ ꯁꯥꯒꯠꯂꯛꯄꯁꯦ ꯀꯤꯍꯣꯝ ꯆꯥꯕ ꯆꯠꯅꯤꯡꯉꯤꯃꯤꯅꯦ
ꯑ ꯀꯤꯍꯣꯝ ꯆꯥꯐꯝ ꯀꯩꯅꯣꯒꯤꯗꯣ ꯑꯃ ꯂꯩꯗꯥꯅꯦ ꯀꯔꯤ ꯁꯥꯔꯝ ꯍꯥꯏꯕ꯭ꯔꯣ
ꯁꯝꯖꯕ ꯅꯨꯡꯉꯥꯏꯖꯕ ꯆꯥꯎꯧꯁꯤꯔꯣ
ꯌꯥꯏ ꯌꯥꯏ ꯑꯩꯗꯤ ꯑꯝꯇꯕꯨ ꯆꯠꯂꯨꯗ꯭ꯔꯦ
ꯑꯩꯈꯣꯏ ꯃꯃꯥꯡꯗ ꯑꯗꯨꯝ ꯆꯠꯂꯦꯕ ꯑꯗꯨꯒ ꯅꯨꯡꯁꯥ ꯁꯥꯅ ꯁꯥꯔꯀꯥꯟꯗ
ꯑꯣ ꯅꯣꯏ ꯑꯗꯣꯝꯗ ꯅꯠꯇ꯭ꯔꯣ
ꯑꯩꯈꯣꯏꯅ ꯊ ꯂꯝꯗꯅꯦ
ꯑꯥ ꯑꯗꯨꯗꯤ ꯆꯠꯄ ꯌꯥꯏ ꯀꯩꯅꯣ
ꯆꯠꯂꯖ ꯆꯠꯂꯨꯖꯦ
ꯀꯝ ꯍꯧꯔꯝꯗꯧ ꯃꯥꯜꯂꯦ ꯃꯣꯏꯗꯣ
ꯀꯤꯌꯣꯝ ꯍꯥꯎꯋꯦ ꯑꯗꯣ ꯌꯥꯝ ꯀꯟꯅ ꯍꯣꯡꯕꯗꯤ ꯑꯣꯏꯗꯦ ꯑꯗꯨꯏꯁꯨ ꯑꯗꯨꯝ ꯌꯥꯔꯦꯕ ꯍꯥꯏꯗꯤ
ꯑ
ꯆꯥꯕ ꯈꯣꯠꯄ ꯍꯥꯏꯗꯤ ꯆꯥꯐꯝ ꯈꯣꯠꯐꯝ ꯌꯥꯝ ꯅꯨꯡꯉꯥꯏꯕ
ꯑꯥ ꯃꯣꯏꯗꯨ ꯁꯪ ꯅꯨꯡ ꯁꯥꯔꯒ ꯂꯩꯗꯥꯏꯅꯦ
ꯑꯥ ꯂꯩꯌꯦ ꯁꯪ ꯐꯖꯅ ꯁꯥꯔ ꯂꯩ ꯃꯐꯝꯁꯤ ꯆꯞ ꯆꯥꯕꯤꯅꯦꯍꯦ ꯎꯔꯨꯝꯒ ꯂꯥꯡꯉꯒꯅꯦ
ꯑꯣ
ꯅ ꯏꯨ ꯑꯣ ꯆꯔꯄꯩ ꯆꯞꯗ ꯑꯣꯏ ꯀ ꯐꯅꯦ
ꯈꯪꯗꯦ ꯑꯩꯉꯣꯟꯗꯗꯤ ꯀꯩꯝ ꯇꯧꯗꯦ
ꯑꯩꯅ ꯋꯥꯝꯁꯦ ꯍꯜꯂ ꯂꯌꯥ
ꯀꯩꯅꯣ ꯈꯪꯦ ꯅꯪꯒ ꯁꯥꯟꯅꯔꯤ ꯈꯨꯗꯤꯡꯒ ꯑꯗꯨꯝ ꯇꯧꯋꯦꯕ ꯑꯩꯗꯤ ꯇꯧꯗꯦꯗꯅ ꯑꯩꯉꯣꯟꯗꯗꯤ ꯀꯩꯝ ꯇꯧꯗꯌꯦ
ꯎꯝ
ꯃꯃꯥꯡꯗꯁꯨ ꯇꯧꯕ꯭ꯔꯣ
ꯃꯃꯥꯡꯗꯪ ꯃꯃꯥꯡꯗꯁꯨ ꯇꯧꯋꯦ ꯑꯗꯨꯝ ꯇꯧꯋꯤ ꯀꯩꯅꯣ ꯈꯪꯗꯦ
ꯀꯩꯒꯤ ꯑꯣꯏꯖꯥꯠꯅꯣ ꯅꯪꯅ ꯃꯃꯥꯡꯗꯁꯨ ꯑꯗꯨꯝ ꯇꯧꯋꯦꯅ ꯍꯥꯏꯗꯅ
ꯑ ꯌꯥ ꯄꯁ ꯊꯤꯟꯕ꯭ꯔꯣ ꯅꯪ
ꯊꯤꯟꯗꯦꯗ ꯀꯥꯏꯗꯦ
ꯀꯩꯅ ꯐꯪꯗꯅꯤ
ꯑꯇꯣꯞꯄꯒ ꯁꯥꯟꯅꯕꯗꯤ ꯇꯧꯗꯕ꯭ꯔꯕ
ꯑꯇꯣꯕꯨꯉꯗꯤ ꯀꯝ ꯇꯧꯁꯤ
ꯀꯩꯗꯧꯔꯖꯅꯣꯗꯨꯗꯤ
ꯊꯗꯤꯦꯀꯗꯖ
ꯇꯧꯖꯔꯖꯅꯤ ꯑꯗꯨꯝ ꯎꯄꯥꯏ ꯂꯩꯇꯦ
ꯇꯧꯖꯔ ꯇꯧꯕꯗꯤ
ꯃꯣꯏ ꯁꯔꯝꯒꯤꯗꯨ ꯀꯩꯅꯣ ꯇꯧꯔꯣ ꯃꯤ ꯑꯃꯅ ꯇꯧꯏꯔꯣ ꯀꯩꯅꯣ
ꯃꯐꯝ ꯌꯥꯝꯃꯦ ꯃꯐꯝ ꯌꯥꯝꯃꯁꯨ ꯆꯥꯐꯝ ꯅꯨꯡꯉꯥꯏꯕ ꯖꯒꯥ ꯍꯥꯏꯕ ꯑꯃ ꯂꯩ ꯗꯅ
ꯑꯣ ꯃꯌꯥꯝ ꯆꯠꯅꯕꯗꯣ
ꯎꯝ ꯃꯤ ꯃꯤ ꯍꯧꯖꯤꯛꯄꯨ ꯄꯤꯛ ꯄꯤꯛ ꯁꯥꯎꯔꯝꯃꯅꯤꯕꯨ ꯍꯧꯖꯤꯛꯇꯤ
ꯁꯧꯔꯝꯃꯅꯤ ꯀꯥꯡ ꯃꯌꯥꯒ ꯑꯣꯏꯁꯜꯂꯛꯄꯒ ꯎꯝ
ꯑꯩ ꯍꯣꯔꯦꯟ ꯂꯥꯛꯄ ꯌꯥꯏ
ꯑꯣ ꯍꯣ ꯍꯣꯏ ꯆꯠꯂꯨꯁꯦ ꯍꯣꯔꯦꯟ ꯉꯍꯥꯡꯂꯒ ꯀꯥꯏ ꯀꯥꯏꯗꯩ ꯃꯤꯅꯣ ꯈꯪꯗꯦꯕꯣ ꯄꯤꯛ ꯁꯧꯏꯕꯣ
ꯍꯣꯏ
ꯁꯥꯟꯅꯕꯅꯤꯅꯀꯣ ꯃꯌꯨꯝꯗ ꯑꯝꯇ ꯂꯩꯅꯗ꯭ꯔꯕ ꯖꯥꯠꯅꯤ
ꯂꯩꯅꯥꯔꯝꯃꯔꯣꯏ
ꯑꯩꯈꯣꯏꯁꯨ ꯂꯩꯇ꯭ꯔꯤꯁꯤꯅꯤ ꯆꯞ ꯃꯥꯟꯅꯩ
ꯃꯥꯅꯦ ꯍꯧꯖꯤꯛꯇꯤ ꯑꯉꯥꯡꯒꯤ ꯁꯨꯇꯤ ꯃꯇꯝ ꯨ ꯖꯨ ꯑꯣꯏꯗꯅ ꯑꯗꯨꯗ ꯑꯇꯩ ꯐꯦꯃꯤꯂꯤ ꯀꯩꯀꯥ ꯑꯗꯨꯝ ꯆꯠꯅꯔꯝꯒꯅꯦꯕ
ꯎꯝ ꯀꯥꯂꯦꯟ ꯁꯨꯇꯤ ꯃꯇꯝꯅꯤꯅ
ꯎꯝ ꯑꯗꯣ ꯍꯜꯂꯛꯑꯒ ꯍꯣꯔꯦꯟ ꯕꯣꯜ ꯌꯦꯡꯕ ꯌꯥꯏ ꯀꯩꯅꯣ ꯅꯨꯡꯗꯥꯡ ꯄꯨꯡ ꯕꯥꯔꯣꯗꯔ ꯀꯩꯅꯣ ꯕꯣꯜ ꯂꯩꯗꯥꯏꯅꯦ
ꯂꯩꯕꯅꯤ
ꯎꯝ
ꯑꯁ ꯍꯌꯦꯡꯗꯤ
ꯎꯝ
ꯍꯌꯦꯡꯗꯤ ꯄꯣꯔꯇꯨꯒꯜ ꯅꯤꯅꯦ
ꯃꯥꯅꯤ ꯄꯨꯡ ꯃꯔꯤ ꯃꯈꯥꯏꯗꯗꯤ ꯀꯅꯥ ꯍꯧꯒꯠꯄꯕꯨ ꯉꯝꯗꯧꯔꯤꯕꯣ
ꯈꯪꯗꯦꯕꯣ ꯍꯧꯒꯠꯂꯒ ꯉꯝ
ꯃꯃꯥꯡꯗꯁꯨ ꯍꯧꯒꯠꯇꯦ ꯄꯨꯡ ꯃꯉꯥꯒꯤꯗꯣ
ꯎꯝ ꯉꯝꯅꯕ ꯍꯧꯒꯇꯂꯒ ꯌꯦꯡꯗꯣꯔꯤꯝꯅꯤ
ꯎꯝ ꯑꯃꯗꯨ ꯌꯦꯡꯗ ꯇꯥꯕ ꯑꯗꯨꯗꯤ
ꯌꯦꯡꯉꯣꯏ ꯑꯃꯗꯨꯗ ꯇꯨꯝꯃꯗꯝꯅꯤ ꯑꯗꯨꯗꯨꯒ ꯉꯝꯅ ꯍꯧꯒꯠꯂ ꯌꯦꯉꯗꯧꯅꯤ
ꯑꯩꯁꯦ ꯊꯕꯛ ꯂꯣꯏꯁꯤꯟꯒꯗꯕ ꯐꯅꯌꯥꯝ ꯋꯥꯠꯂꯤꯕꯅꯤꯅꯦ ꯈꯔ ꯅꯣꯏꯗ ꯂꯥꯛꯑꯒ ꯑꯝꯇ ꯂꯣꯏꯁꯤꯟꯒꯗ꯭ꯔꯥ ꯈꯪꯗꯦꯅꯦ
ꯂꯥꯛꯑꯣ ꯀꯩꯅꯣꯁꯤꯗ ꯀꯥꯁꯨ ꯍꯥꯡꯉꯤ ꯁꯤ ꯂꯩꯁꯤ ꯂꯥꯛꯑꯣ
ꯌꯦꯡꯒꯦ ꯍꯣꯔꯦꯟ ꯂꯥꯛ ꯌꯥꯕ꯭ꯔꯡꯒꯦ ꯕꯣꯜꯗꯣ ꯀꯩꯅꯣ ꯇꯧꯕꯁꯨ ꯌꯦꯡꯅꯕꯀꯣ
ꯎꯝꯝ
ꯑꯗꯨꯒꯤꯅꯤꯗ
ꯎꯝ ꯄꯨꯡꯁꯦ ꯍꯌꯦꯡ ꯑꯣꯏꯔꯝꯒꯅꯤꯅꯦ ꯍꯌꯦꯡ ꯍꯥꯏꯗꯤ ꯍꯌꯦꯡ ꯅꯣꯡꯉꯥꯟꯕꯒꯤꯁꯨ ꯑꯣꯏꯔꯝꯒꯅꯤꯅꯦ
ꯃꯥꯅꯦ ꯑꯅꯤꯃꯛ ꯑꯅꯤ ꯂꯩꯒꯨꯝ ꯇꯧꯅꯦ ꯍꯌꯦꯡ ꯄꯨꯡ ꯕꯥꯔꯣ ꯃꯈꯥꯏꯗ ꯑꯃꯒ ꯃꯔꯤ ꯃꯈꯥ ꯃꯔꯤ ꯃꯈꯥꯏꯗ ꯑꯃꯨꯛꯒ ꯑꯣꯏꯔꯝꯒꯅꯤ
ꯎꯝ ꯄꯨꯡ ꯇꯔꯦꯠ ꯑꯗꯨꯋꯥꯏꯗꯅ ꯀꯩꯅꯣ ꯂꯩꯕ
ꯇꯔꯦꯠꯇꯁꯨ ꯂꯩꯕ꯭ꯔꯣ ꯉꯁꯤ
ꯑ ꯍꯌꯦꯡꯒꯤ ꯇꯔꯦꯠꯇꯅ ꯀꯩꯅꯣ ꯍꯪꯒꯅꯤꯌꯦ ꯑ ꯀꯔꯤ ꯀꯔꯤ ꯀꯔꯤ ꯑꯔꯖꯦꯟꯇꯤꯅꯥ ꯀꯥꯡꯉꯨ
ꯑ ꯑꯥꯔꯖꯦꯟꯇꯤꯅꯥꯒꯤꯗꯤ ꯐꯣꯔꯗꯔ ꯀꯩꯅꯣ ꯇꯥꯒꯨꯝ ꯇꯧꯅꯤ
ꯗꯦꯠ ꯐꯣꯔꯗꯣ ꯑꯁ ꯑꯝꯇꯕꯨ ꯌꯦꯡ ꯇꯥꯔꯦ ꯃꯣꯏ ꯄꯨꯡ ꯀꯌꯥ ꯀꯌꯥ ꯇꯥꯏꯅꯣ
ꯁꯨꯃꯥꯏꯅ ꯑꯣꯏꯒꯨꯝ ꯇꯧꯅꯦ ꯅꯣꯡꯃꯗ ꯄꯨꯂꯞ ꯑꯣꯏꯈꯤꯗꯕꯅꯦꯕ
ꯎꯝ
ꯑꯩ ꯅꯍꯥꯟ ꯌꯦꯡ ꯑꯗꯨꯃꯥꯏꯅ ꯂꯩꯍꯧꯕꯅꯤ ꯍꯣꯔꯦꯟ ꯑꯅꯤ ꯂꯩꯔꯝꯒꯅꯤ ꯍꯌꯦꯡ ꯍꯥꯏꯇꯥꯔꯦ
ꯎꯝ ꯑꯩꯗꯤ ꯉꯟꯅ ꯇꯨꯝꯊꯣꯛꯀꯦ ꯑꯗꯨꯏꯗꯨꯒ ꯍꯧꯒꯠꯅꯕ ꯑꯦꯂꯥꯔꯝ ꯊꯝꯃꯝꯃꯒꯦ
ꯕꯥꯔꯣ ꯃꯈꯥꯏꯗꯨ ꯌꯦꯡ ꯂꯩꯔꯗꯤ ꯑꯗꯨ ꯌꯦꯡꯉꯗꯤ ꯇꯨꯝꯗ ꯇꯥꯕ
ꯎꯝ ꯑꯁ ꯉꯔꯥꯡ ꯁꯨ ꯕꯣꯜ ꯌꯦꯡ ꯀꯥꯟ ꯆꯥꯛ ꯆꯥꯕ ꯄꯨꯡ ꯀꯩꯅꯣ ꯇꯥꯏ ꯇꯔꯥꯃꯊꯣꯏ ꯕ꯭ꯔꯣ ꯊꯥꯗ꯭ꯣꯔꯝꯃꯅꯤ
ꯑꯣ ꯑꯉꯟꯕꯒꯤꯗꯤ ꯌꯦꯡꯕ ꯇꯔꯥ ꯃꯈꯥꯏꯒꯤꯗꯣ
ꯑꯥ ꯇꯔꯥ ꯃꯈꯥꯏꯗ ꯌꯦꯡꯉꯦ ꯑꯗꯩ ꯑꯍꯤꯡꯒꯤꯁꯨ ꯑꯃꯨꯛ ꯌꯦꯡꯉꯤꯅꯦ
ꯑꯣ
ꯇꯨꯝꯁꯤꯠ ꯐꯥꯗꯕ ꯇꯨꯝꯁꯤꯠ ꯐꯥꯗꯕ ꯍꯛꯆꯥꯡ ꯅꯨꯡꯉꯥꯏ ꯇꯝ ꯂꯣꯏ
ꯄ꯭ꯔꯣꯖꯦꯛꯇꯔ ꯀꯥꯞꯄ ꯌꯦꯡꯉꯤꯔꯣ ꯀꯥꯗ
ꯑꯥ ꯄ ꯏꯇꯔ ꯀꯥꯊꯣꯛꯄ
ꯑꯁ ꯍꯧꯖꯤꯛꯀꯥꯟꯁꯦ ꯐꯤꯔꯣꯟ ꯀꯩꯀꯥ ꯂꯩꯐꯝꯁꯦ ꯀꯩꯀꯩ ꯀꯥꯏ ꯀꯥꯏ ꯃꯐꯝ ꯈꯪꯕ꯭ꯔꯣꯅ ꯑꯍꯣꯡꯕ
ꯈꯪꯗꯦ ꯈꯪꯗꯦ ꯍꯥꯏꯗꯤ ꯂꯩꯗꯤ ꯂꯩꯌꯦꯕꯀꯣ ꯑꯗꯨ ꯃꯣꯏꯗꯣ ꯐꯣꯟꯗ ꯊꯥꯒꯠꯂꯛꯄ ꯏꯁꯇꯣꯔꯗ ꯆꯠꯂꯨꯔꯒꯅ ꯍꯦꯛꯇ ꯀꯩꯅꯣꯝ ꯇꯧꯔꯝꯕ ꯇꯟꯗꯅꯅꯦ ꯇꯟ ꯅꯩꯅꯩꯁꯦ ꯏꯗ꯭ꯔꯝ
ꯍꯥꯏꯐꯦꯠ ꯌꯧꯔꯨꯏꯌꯦ ꯀꯥꯟꯆꯤꯄꯨꯔꯗ ꯑꯃ ꯂꯩꯕꯗꯣ ꯁꯤꯗ
ꯀꯝꯕꯩꯗ
ꯀꯔꯤ ꯀꯔꯤ ꯐꯦꯁꯕꯨꯛꯇꯒ ꯈꯔ ꯊꯥꯒꯠꯄ ꯚꯤ ꯀ ꯍꯥꯏꯕ꯭ꯔꯣ
ꯎꯝ
ꯑꯁ ꯑꯗꯨꯁꯨ ꯆꯥꯂꯨ ꯑꯣꯏꯅ ꯂꯩꯔꯝꯃꯤꯗ
ꯆꯂꯨ ꯋꯥꯇꯅꯦ ꯃ
ꯑꯗꯨ ꯆꯪꯉꯨꯔꯒ ꯑꯁ ꯅꯨꯡꯉꯥꯏꯇꯗꯗꯅ ꯈꯔ ꯑꯃ ꯑꯅꯤꯕꯨꯗꯤ ꯂꯩꯔꯛꯑꯦ ꯑꯗꯨ ꯌꯥꯗꯦꯕ ꯑꯇꯩꯗꯨꯗꯤ ꯑꯣꯐꯔꯒ ꯄꯤꯔꯤꯈꯩꯗꯨꯗꯤ ꯂꯧꯈꯠꯄ ꯌꯥꯗꯦꯕ
ꯂꯧꯈꯠꯄ ꯌꯥꯗꯕꯅꯤ ꯃ ꯑꯝꯇ ꯑꯁ ꯂꯨꯄꯥ ꯆꯥꯝꯃ ꯌꯥꯡꯈꯩ ꯆꯅꯤꯒ ꯋꯥꯅꯤ
ꯀ꯭ꯋꯥꯂꯤꯇꯤ ꯑꯝꯇ ꯂꯩꯇꯦ ꯃ ꯑꯇꯩ ꯃꯣꯏ ꯌꯣꯜꯂꯤꯈꯩꯗꯨꯁꯨ
ꯑꯩꯇꯝ ꯌꯥꯗ
ꯑꯗꯨꯅ ꯈꯪꯗꯦ ꯑꯗꯨꯅ ꯇ꯭ꯔꯦꯛ ꯄꯦꯟꯒꯨꯝꯕ ꯈꯔ ꯑꯐꯕ ꯑꯝꯇ ꯂꯩꯅꯤꯡꯕ ꯍꯥꯏꯇꯥꯔꯦ ꯑꯣꯟꯂꯥꯏꯟꯗ ꯐꯗꯅ ꯈꯪꯖꯤꯜꯂꯛꯇ꯭ꯔꯦ
ꯂꯩꯗꯤ ꯂꯩꯌꯦꯕꯀꯣ ꯑꯐꯁꯦ ꯑ ꯑꯗꯨꯗꯨ ꯆꯠꯄꯗꯨ ꯍꯥꯏꯗꯤ ꯆꯠꯄꯁꯨ ꯇꯟꯕ ꯍꯥꯏꯇꯥꯔꯦ ꯑꯗꯨꯒ ꯃꯣꯏꯗꯣ ꯄꯣꯠꯇꯣ ꯑꯩꯈꯣꯏꯒꯤ ꯃꯣꯏꯅ ꯍꯦꯛ ꯀꯥꯏꯔꯛꯄꯒ ꯂꯩꯍꯧꯗ꯭ꯔꯗꯤ ꯐꯪꯅꯗꯕ ꯍꯥꯏꯇꯥꯔꯦ ꯄꯣꯠꯇꯨ
ꯑ
ꯋꯥꯞꯖꯜꯂꯥ ꯍꯥ ꯄꯦ
ꯃꯃꯥꯡꯗ ꯑꯃꯝ ꯂꯩꯕꯗꯣ ꯑꯗꯨꯗꯤ ꯐꯖꯥꯠꯂꯣ
ꯀꯝꯕ ꯃꯅꯤꯄꯨꯔ ꯂꯥꯏꯟ ꯏꯁꯇꯣꯔꯗꯣ ꯑꯗꯨ ꯄꯣꯠ ꯐꯕ ꯍꯥꯏꯁꯦ ꯐꯗꯤ ꯐꯕꯅꯦ ꯑꯗꯣ ꯃꯣꯏꯁꯨ ꯍꯥꯏꯗꯤ ꯄꯣꯠꯇꯣ ꯀꯥꯏꯔꯛꯄꯒ ꯆꯠꯍꯧꯗ꯭ꯔꯒꯗꯤ ꯐꯪꯗꯕꯅꯤ ꯍꯦꯛꯇ ꯑꯄꯥꯝꯕꯗꯣ ꯑꯗꯨꯗꯨꯒ ꯄꯩꯁꯥꯗꯨꯁꯨ ꯈꯔ ꯈꯦꯠꯅꯕ ꯍꯥꯏꯇꯥꯔꯦ ꯑꯇꯣꯞꯄ ꯏꯁꯇꯣꯔꯗꯨꯒ ꯌꯦꯅꯔ ꯑꯗꯨ
ꯃꯣꯏ ꯈꯔ ꯇꯥꯡꯕ꯭ꯔꯥ
ꯑꯥ ꯃꯟ ꯀꯇꯥ
ꯇꯥꯡꯅꯁꯨ ꯀ꯭ꯋꯥꯂꯤꯇꯤꯗꯨꯀꯣ ꯈꯔ ꯃꯦꯟꯇꯦꯟ ꯇꯧꯒꯗꯤ ꯀꯩꯁꯨ ꯀꯥꯏꯗꯦꯕ ꯑꯗꯨ ꯅꯠꯇꯕꯤꯗ ꯀ꯭ꯋꯥꯂꯤꯇꯤꯁꯨ ꯃꯦꯟꯇꯦꯟ ꯇꯧꯗꯕꯤꯗ ꯇꯥꯡꯅ ꯇꯥꯡꯅ ꯌꯣꯟꯁꯤꯟꯕ ꯌꯥꯎꯋꯤꯗꯅ ꯑꯗꯨꯗꯅꯦ ꯑꯩꯅ ꯏ ꯀꯥꯔꯤꯁꯦ
ꯍꯧꯖꯤꯛꯇꯤ ꯊꯥꯡꯏ ꯁꯦꯡꯅ ꯁꯦꯀꯦꯟ ꯍꯦꯟꯒꯨꯝꯕ ꯂꯩꯕ ꯅꯠꯇ꯭ꯔꯒꯅ ꯁꯣꯔꯨꯝ ꯗꯥꯏꯔꯦꯛ ꯆꯪꯕ
ꯍꯣꯏ ꯁꯦꯀꯦꯟ ꯍꯦꯟꯅꯗꯤ ꯐꯔꯕꯖꯥꯠꯅꯤ
ꯄꯩꯁꯥ ꯄꯥꯏꯗꯕ ꯑꯩꯈꯣꯏꯒꯤꯗꯤ ꯑꯗꯨꯅ ꯆꯞ ꯆꯥꯔꯦ
ꯑꯩ ꯁꯦꯀꯦꯟ ꯍꯦꯟꯗ ꯑꯩ ꯄꯅ ꯀꯨꯏꯅ ꯁꯦꯠꯂꯤ ꯀꯩꯅꯣ ꯑꯗꯣ ꯍꯟꯗꯛꯇꯤ ꯀꯨꯏꯔꯦꯅ ꯑꯃꯅꯤ ꯌꯦꯡꯒꯦꯗꯧꯕꯅꯤ
ꯎꯝ ꯁꯦꯂ ꯍ ꯐꯁꯨꯁꯒꯦ ꯀꯦ
ꯑꯗꯨꯝ ꯐꯗꯣꯏꯅꯦ ꯐꯤꯗꯕꯁꯨ ꯐꯩꯗꯅ ꯄꯣꯠꯇꯣ
ꯑꯗꯨꯗꯩ ꯑꯃꯨꯛ ꯑꯩꯈꯣꯏ ꯁ꯭ꯋꯥꯏ ꯁꯦꯀꯦꯟ ꯍꯦꯟ ꯌꯣꯜꯂꯤꯅꯦ ꯇꯧꯔꯤꯁꯦ ꯃꯃꯟꯗꯣ
ꯑꯥ ꯍꯧꯖꯤꯛꯇꯤ ꯂꯣꯏ ꯁꯤꯡꯅꯔꯕꯅꯦ ꯑꯪ ꯂꯣꯏ ꯈꯟꯗꯣꯛꯑ ꯊꯝꯈꯤꯗꯣꯏꯅꯦ
ꯎꯝ ꯍꯥꯏꯗꯤ ꯃꯣꯏ ꯑꯥꯗꯩꯗꯤ ꯃꯣꯏꯌꯥ ꯑꯗꯩꯗꯤ ꯀꯦꯖꯤ ꯑꯣꯜꯂ ꯂꯩꯔꯛꯏꯅꯤꯗꯣ ꯁ꯭ꯋꯥꯏꯁꯤꯗ ꯄꯣꯠꯇꯣ ꯑꯐꯕꯗ ꯑꯗꯨꯝ ꯈꯜꯂꯅꯤ ꯑꯗꯨꯗꯨꯒ ꯃꯃꯟꯗꯣ ꯑ ꯌꯧꯔ ꯍꯥꯏꯔꯛꯇꯗꯨꯃꯤ
ꯃꯥꯅꯦ ꯑꯣꯟꯂꯥꯏꯟꯗ ꯌꯣꯟꯅꯩꯗꯨꯗꯤ ꯌꯥꯝꯅ
ꯑꯣꯔꯤꯖꯤꯅꯦꯜ ꯑꯣꯏꯔꯁꯨꯣ ꯍꯥꯏꯗꯤ ꯁꯦꯀꯦꯟ ꯍꯦꯟ ꯁꯦꯀꯦꯟ ꯍꯦꯟꯗꯨꯗ ꯂꯨꯄꯥ ꯂꯤꯁꯤꯡ ꯑꯃ ꯑꯅꯤ ꯌꯧꯔꯛꯑꯗꯤ ꯑꯇꯣꯞꯄ ꯍꯥꯏꯗꯤ ꯑꯍꯟꯕ ꯑꯃ ꯂꯩ ꯐꯔꯦ ꯈꯪꯒꯠꯂꯛꯑꯦ ꯋꯥꯈꯜꯁꯤꯗ
ꯄꯣꯠꯇꯣ ꯌꯥꯝ ꯐꯗ ꯐꯈ꯭ꯔꯕꯣꯏꯗꯤ ꯈꯪꯗꯦꯀꯣ
ꯎꯝ ꯑꯦ ꯑꯐꯕꯗꯤ ꯐꯖꯅ ꯌꯥꯎꯋꯦ
ꯌꯥꯎꯕꯅꯦ ꯌꯥꯎꯕꯅꯦ ꯑꯗꯨꯗꯤ
ꯇꯟꯕꯗ
ꯎꯝ ꯈꯪꯗꯦ ꯃꯊꯥ ꯁꯥꯏ ꯑꯗꯨꯅ ꯄꯣꯠ ꯆꯩꯩ ꯂꯩꯐꯝꯒ ꯈꯪꯗꯦ
ꯈꯪꯗꯕ ꯑꯗꯨ ꯁ ꯂꯩꯗ꯭ꯔꯤꯌꯦꯦ ꯑꯣꯟꯂꯥꯏꯟꯗꯒꯨꯝꯕ ꯌꯦꯡꯉꯒꯀꯣ ꯈ ꯈꯩ ꯌꯦꯡꯉꯒ ꯑꯃꯃ ꯑꯃꯃꯝꯅꯤ ꯁꯨꯝ ꯁꯥꯀꯠꯄ
ꯑꯗꯨ ꯍꯧꯖꯤꯛꯇꯤ ꯑꯣꯟꯂꯥꯏꯟꯁꯨ ꯌꯥꯗꯦ
ꯑꯣꯟꯅꯥꯏ ꯍꯧꯖꯤꯀꯂꯥ
ꯎꯝ
ꯍꯧꯖꯤ
ꯂꯩꯃ ꯂꯩꯕꯒꯦ
ꯀꯪꯗꯦꯕꯣ ꯕꯟ ꯂꯩꯢꯗ ꯍꯥꯏ ꯅꯥꯕ
ꯑꯥ ꯐ꯭ꯂꯥꯏꯠꯇ ꯂꯥꯛꯄ ꯑꯃꯅꯤꯗꯤ ꯌꯥꯎ ꯃꯥꯜꯂꯦꯕ ꯃꯃꯥꯡꯗ ꯑꯩ ꯑꯃ ꯀꯛꯑꯦ ꯃꯣꯏ ꯂꯤꯚꯥꯏꯁꯀꯤꯗꯣ
ꯑꯥ
ꯑꯗꯨꯗꯤ ꯇꯨꯅ ꯂꯥꯛꯑꯦ ꯐ꯭ꯂꯥꯏꯠꯇ ꯂꯥꯛ ꯃꯥꯜꯂꯦꯕ ꯕꯦꯡꯒ꯭ꯂꯣꯔꯗꯩ ꯊꯥꯔꯛꯄꯕꯨ ꯍꯞꯇꯥ ꯐꯗꯦ
ꯑꯣ ꯑꯗꯨꯝ ꯑꯗꯨꯃꯥꯏꯅ ꯂꯥꯛꯄ ꯌꯥꯎꯕꯅꯤꯗ
ꯎꯝ ꯈꯪꯗꯦ ꯕꯟꯁꯦ ꯒ꯭ꯌꯥꯟ ꯇꯥꯗꯦ
ꯑꯥ ꯑꯟꯗꯦ ꯊꯨ ꯊꯨꯅꯌꯦ ꯑꯗꯨꯝ ꯍꯥꯏꯗꯤ ꯑꯣꯟꯂꯥꯏꯟꯗ ꯀꯛꯄ ꯌꯥꯕ ꯄꯣꯠ ꯑꯗꯨꯝ ꯌꯥꯎꯕꯅꯦꯕ ꯑꯗꯨ ꯈꯔ ꯂꯥꯞ ꯂꯥꯞ ꯄꯒꯤ ꯑꯣꯏꯗꯣꯏꯔꯥ ꯅꯠꯇ꯭ꯔꯒꯅ ꯀꯩꯒꯤꯅꯣ ꯌꯥꯗꯕꯁꯨ ꯃꯌꯥꯝ ꯌꯥꯎꯋꯦ ꯒ꯭ꯌꯥꯟ ꯇꯥꯗꯦ
ꯃꯣꯏ ꯀꯔꯤꯌꯔ ꯀꯔꯤꯌꯔꯗꯨꯅꯕꯨꯗꯤ ꯃ ꯃꯈꯥ ꯄꯨꯗꯣꯏꯅꯤꯅ ꯑꯦꯃꯥꯖꯣꯟꯒꯤ ꯃꯈꯜ ꯃꯈꯜ ꯂꯩꯗꯅꯤꯅ ꯑꯦꯃꯥꯖꯣꯟꯒꯤꯅ ꯀꯩ ꯀꯦꯔꯤꯌꯔꯗ ꯊꯥꯏꯅꯣ ꯈꯪꯗꯦ
ꯈꯪꯗꯦꯗ
ꯃꯤꯟꯇ꯭ꯔꯁꯨ ꯌꯥꯗ꯭ꯔ ꯃꯥꯜꯂꯦꯕ
ꯎꯝ
ꯑꯣ ꯑꯗꯨꯗꯤ ꯅꯪꯁꯨ ꯂꯣꯏꯁꯜꯂꯨꯔꯣ ꯁꯔꯝ ꯆꯠꯂꯨꯁꯦ
ꯑꯣ ꯌꯥꯏ ꯌꯥꯏ ꯑꯩ ꯂꯣꯏꯁꯤꯜꯂꯝꯃꯒꯦ ꯑꯗꯨꯗꯤ ꯑꯗꯨꯃꯥꯏꯅ ꯇꯧꯔꯒ ꯍꯣꯔꯦꯟ ꯇꯧꯔꯁꯦ ꯐꯖꯅ
ꯍꯣ ꯍꯣꯢ ꯊꯃꯦ ꯊꯃꯦ
ꯎꯝ ꯊꯝꯃꯣ ꯊꯝꯃꯣ